ꯑꯥ ꯒꯨꯗ ꯃꯣꯔꯅꯤꯡ
ꯒꯗ ꯃꯣꯔꯅꯤꯡ
ꯅꯨꯡꯉꯥꯏ ꯑꯦ ꯅꯨꯡꯉꯥꯏꯔꯤꯌꯦ ꯅꯪꯗꯤ ꯅꯨꯡꯉꯥꯏꯔꯤꯕꯣ
ꯍꯣꯏ ꯅꯨꯡꯉꯥꯏꯔꯤꯌꯦ
ꯉꯔꯥꯡ ꯑꯍꯤꯡꯗꯨꯗꯤ ꯀꯃꯥꯏꯅ ꯇꯧꯕ꯭ꯔꯣ ꯇꯨꯝꯕ ꯅꯨꯡꯉꯥꯏꯕ꯭ꯔꯥ ꯅꯪꯕꯨꯣ
ꯅꯨꯡꯉꯥꯏꯇꯦ ꯁꯥꯎꯁꯤꯗꯤ
ꯁꯥꯎꯕ
ꯍꯋꯦ
ꯀꯔꯤꯒꯤ ꯁꯥꯎꯕ
ꯉꯝꯈꯤꯕꯒꯤ
ꯀꯔꯤꯒꯤꯅꯣ ꯑꯩꯗꯤ ꯃꯣꯏꯒꯤ ꯐꯦꯟꯁ ꯅꯠꯇꯦ
ꯑꯁ ꯑꯗꯨꯗꯤ ꯀꯔꯤꯒꯤ ꯁꯥꯎꯔꯤꯅꯣꯕ ꯃꯔꯝ ꯍꯥꯏꯔꯛꯑꯣꯅꯦ
ꯃꯣꯏꯒꯤ ꯀꯩꯅꯣꯗꯣ ꯌꯥꯝ ꯍꯦꯟꯃꯟꯗ꯭ꯔꯣ ꯍꯥꯏꯕꯅꯦ ꯃꯣꯢꯒꯤ ꯔꯤꯐ꯭ꯔꯤꯗꯣ
ꯑꯁ ꯅꯪꯁꯨ ꯌꯦꯡꯕꯖꯥꯠꯅꯤ ꯅꯪꯁꯨ ꯌꯦꯡꯕꯖꯥꯠꯅꯤꯀꯣ
ꯍꯣꯏ ꯌꯦꯡꯗ꯭ꯔꯗꯤ ꯀꯩꯅꯣ ꯑꯁ ꯈꯣꯏꯇꯥꯎ ꯁꯥꯎꯕꯁꯤꯗꯤ ꯑꯩꯗꯤ ꯇꯨꯝꯕ ꯌꯥꯗ꯭ꯔꯕꯅꯦ ꯅꯤꯛꯄꯅ
ꯀꯩꯁꯨ ꯀꯩꯁꯨ ꯇꯧꯕ ꯉꯝꯗꯦꯕꯀꯣ
ꯅꯦꯛꯑꯦ ꯅꯪ ꯐꯖꯅ
ꯅꯤꯛꯑꯦ ꯁꯥꯎꯃꯥꯟꯕꯒꯤ
ꯑꯁ ꯅꯪ ꯑꯗꯨꯗꯤ ꯐꯖꯅ ꯕꯤ ꯄꯤ ꯁꯦ ꯋꯥꯡꯂꯕꯅꯤꯀꯣ
ꯍꯣꯏ ꯑꯩꯁꯨ ꯎꯔꯕꯅꯤꯅ ꯃꯣꯏ ꯃꯥ ꯍꯦꯟ ꯃꯥꯜꯂꯦ ꯍꯥꯏꯕꯗꯣ
ꯑꯗꯣ ꯀꯅꯥꯅꯣꯕ ꯍꯦꯟꯃꯜꯂꯤꯁꯦ
ꯑꯥ ꯔꯦꯐ꯭ꯔꯤꯗꯣ ꯑ ꯃꯥꯕꯨꯗꯤ ꯀꯩꯁꯨ ꯈꯟꯗꯦꯕ ꯃꯦꯁꯤꯕꯨꯗꯤ
ꯑꯗꯨꯕꯨꯗꯤ ꯈꯔ ꯑꯗꯨꯝ ꯐꯤꯐꯥꯗꯤ ꯂꯩꯔꯕꯅꯦ ꯀꯩꯅꯣ ꯑꯗꯨꯒꯤ ꯑꯗꯨꯕꯨꯗꯤꯀꯣ
ꯍꯣꯏ
ꯐꯤꯐꯥꯕꯨꯗꯤ ꯈꯔ ꯂꯩꯔꯕꯅꯦ ꯍꯥꯏꯕꯁꯦ ꯅꯪ ꯈꯪꯗ꯭ꯔꯤꯕꯣ ꯏꯕꯦꯝꯃ
ꯍꯧꯖꯤꯛꯅ ꯈꯪꯉꯤ ꯉꯔꯥꯡꯅ ꯈꯪꯉꯤ
ꯀꯨꯏꯔꯦ ꯁꯤꯗꯤ ꯀꯨꯏꯔꯦ ꯃꯤ ꯔꯣꯅꯥꯜꯗꯣ ꯍꯣꯏ ꯃꯤ ꯔꯣꯅꯥꯜꯗꯣ ꯍꯣꯏ ꯁꯨꯃꯥꯏꯅ ꯇꯧꯔ ꯇꯧꯔꯒ ꯆꯍꯤ ꯇꯔꯨꯛꯅꯤ ꯍꯟꯗꯛꯅ ꯃꯥꯅ ꯁꯤꯛꯁ ꯋꯥꯔꯜ ꯀꯞꯅꯦꯕ ꯅꯪꯅ ꯇꯧ ꯃꯥꯅ ꯍꯥꯏꯔꯤꯗꯨꯗꯤ
ꯎꯝ
ꯀꯔꯤꯒꯤꯅꯣ ꯑꯩꯉꯣꯟꯗ ꯑꯃꯨꯛ ꯑꯗꯨꯝ ꯑꯩꯉꯣꯟꯗ ꯀꯩꯅꯣ ꯑꯁꯨꯃꯥꯏꯅ ꯍꯥꯏꯔꯒ ꯍꯥꯏꯗꯤ ꯃꯤꯁꯦ ꯐꯥꯎꯔꯛꯄ ꯀꯥꯟꯗꯗꯤꯀꯣ ꯑꯥ ꯅꯨꯡꯁꯤꯈ꯭ꯔꯒꯅ ꯑꯗꯨꯝ ꯐꯖꯅ ꯅꯨꯡꯁꯤꯕꯤꯕ ꯁꯄꯣꯔꯠ ꯇꯧꯕꯤꯕ ꯅꯨꯡꯁꯤꯗ꯭ꯔꯒꯅ ꯑ ꯑꯗꯨꯝ ꯅꯝꯊꯅꯤꯉꯥꯏ ꯑꯣ ꯑꯦ ꯃꯥꯏ ꯍꯥꯏꯗꯤ ꯆꯦꯝꯄꯤꯌꯟꯁ ꯂꯤꯛꯇ ꯑꯣꯏꯒꯦꯔꯥ ꯑꯃꯗ ꯑꯣꯏꯒꯦꯔꯥ ꯀꯣ ꯄ꯭ꯔꯤꯃꯤꯌꯔ ꯂꯤꯛꯇ ꯑꯣꯏꯒꯦꯔꯥ ꯋꯥꯔꯜ ꯀꯞꯇ ꯑꯣꯏꯒꯦꯔꯥ ꯑꯗꯨꯝ ꯅꯦꯁꯅꯦꯜ ꯏꯁ꯭ꯇꯦꯖꯇ ꯐꯥꯎ ꯌꯦꯡꯉꯨꯅꯦ ꯃꯥꯒꯤ ꯑꯗꯨꯃꯥꯏꯅ ꯑꯣꯏꯈ꯭ꯔꯦꯕꯀꯣ ꯃꯤꯁꯦ ꯑꯣ ꯑꯃꯗꯨꯗꯤ ꯑꯗꯨ ꯅꯠꯇ꯭ꯔꯦꯕ ꯑꯗꯨꯝ
ꯍ
ꯑꯗꯨꯒꯤꯅꯤꯗ ꯎꯌꯦ ꯉꯔꯥꯡ ꯑꯩꯁꯨ ꯑꯩꯁꯨ ꯌꯦꯡꯉꯦ ꯑꯗꯣ ꯑꯩꯁꯨ ꯈꯟꯕꯅꯦ ꯍꯥꯏꯔꯒ
ꯑꯥ ꯑꯗꯨ ꯑꯣꯏꯔꯁꯨ ꯌꯥꯝꯅ ꯎꯠꯊꯣꯛ ꯃꯥꯜꯂꯗꯤ ꯐꯖꯗꯦꯅꯀꯣ ꯃꯥꯥꯏꯒꯤꯗꯤ ꯌꯥꯝ ꯎꯊꯣꯛ ꯃꯟꯈ꯭ꯔꯦꯗ ꯉꯔꯥꯡꯒꯤꯗꯤ
ꯃꯣꯏꯅ ꯀꯗꯥꯏꯗꯒꯤ ꯊꯤꯔꯒ ꯀꯗꯥꯏꯗꯒꯤ
ꯎ
ꯀꯗꯥꯏꯗꯒꯤ ꯀꯛꯊꯠꯄ ꯌꯥꯒꯅꯤ ꯇꯧꯔꯒ ꯏꯖꯤꯞꯀꯤ ꯁꯦꯀꯦꯟ ꯒꯣꯜꯗꯨꯁꯨ ꯄꯤꯗꯕꯗꯨꯅꯦ ꯌꯦꯡꯉꯨꯅꯦ ꯑꯗ ꯃ ꯀꯣꯜꯗ ꯀꯅꯥ ꯃ ꯑꯗꯣ ꯑꯔꯖꯦꯟꯇꯤꯅꯥ ꯑꯣꯏꯔꯝꯃꯗꯤ ꯄꯤꯈ꯭ꯔꯗꯕꯅꯦ ꯑꯗꯣ ꯒꯣꯜꯗꯣ ꯁꯀꯦꯟ ꯒꯣꯜꯗꯣ ꯈꯪꯕ꯭ꯔꯥ
ꯎꯝ ꯂ
ꯍꯜꯂꯣ
ꯇꯥꯔꯛ
ꯇꯥꯕ꯭ꯔꯣ ꯇꯥꯏ ꯍꯣꯟꯅ ꯅꯪ ꯐꯖꯅ ꯇꯥꯅ ꯁꯦꯀꯦꯟ ꯒꯣꯜꯗꯨ ꯄꯨꯕꯀꯣ ꯄꯤꯕ ꯌꯥꯔꯕꯅꯦꯕ ꯑꯗꯣ ꯈꯤꯇꯪ ꯀꯗꯥꯏꯗ ꯁꯣꯏꯕꯅꯣꯅ ꯊꯤꯒꯠꯂꯒ ꯑꯃꯨꯛ ꯀꯩꯅꯣ ꯇꯧꯈꯤꯕꯗꯣ ꯄꯤ ꯑꯃꯨꯛ ꯍꯟꯈꯤꯕꯗꯨꯒꯣ ꯋꯤꯗ꯭ꯔꯣ ꯇꯧꯈꯤꯕꯗꯣ
ꯃꯥꯅꯦ ꯑꯗꯣ ꯂꯥꯁꯇ ꯃꯣꯏꯒꯤꯁꯨ ꯄꯤꯕꯗꯤ ꯌꯥꯕꯅꯦꯕ ꯑꯗꯣ ꯑꯃꯨꯛꯀ ꯌꯦꯡꯗ꯭ꯔꯦ
ꯑꯗꯨꯝ ꯌꯦꯡꯕꯗ ꯈꯪꯉꯦꯗ ꯑꯗꯨꯒ ꯑꯗꯨꯃꯛꯀꯤ
ꯍꯦꯛ ꯍꯧꯕꯗꯒꯤ ꯍꯥꯏꯗꯤ ꯈꯔ ꯈꯔ ꯈꯔꯗꯒꯤꯁꯨ ꯌꯦꯡꯉꯦꯕ ꯃꯥꯗꯣ ꯃꯣꯏ ꯏꯖꯤꯞꯄꯨꯗꯤ ꯌꯦꯡꯁꯤꯟꯃꯟꯈ꯭ꯔꯦ
ꯑꯗꯨꯅ ꯃꯥꯅ ꯍꯦꯠ ꯀꯣꯆ ꯃꯣꯏꯒꯤ ꯏꯖꯤꯞꯀꯤ ꯍꯦꯠ ꯀꯣꯁꯅ ꯀꯣ ꯍꯥꯏꯕꯅꯦ ꯍꯦꯛꯀꯣꯠꯇꯅ
ꯎꯝ ꯎꯝ
ꯑꯩ ꯑꯃꯨꯛ ꯍꯟꯈ꯭ꯔꯒ ꯑꯃꯐꯥꯎ ꯌꯦꯡꯉꯨꯔꯦ ꯁꯤꯒꯤ ꯇꯣꯔꯅꯥꯃꯦꯟꯗ ꯍꯥꯏꯕꯅꯤ ꯃꯥꯅ ꯃꯣꯏꯕꯨ ꯑꯗꯨꯃꯥꯏꯅ ꯃꯦꯁꯤꯒꯤ ꯃꯦꯁꯤꯒꯤ ꯀꯩꯅꯣꯗ ꯕꯥꯏꯁꯇ ꯑꯗꯨꯝ ꯂꯩꯒꯗꯧꯕ ꯑꯣꯏꯔꯒꯗꯤ ꯃꯁꯤꯦꯒꯤ ꯃꯦꯁꯤꯒꯤ ꯀꯩꯅꯣꯒ ꯑꯣꯏꯔꯣ ꯁꯞꯄꯣꯔꯠ ꯑꯗꯨꯝ ꯇꯧꯇꯧꯕ ꯑꯣꯏꯔꯒꯗꯤ ꯀꯔꯤꯒꯤꯅꯣ ꯃꯌꯥꯝ ꯀꯧꯔꯒ ꯁꯥꯟꯅꯍꯜꯂꯤꯁꯦ ꯃꯉꯣꯟꯗ ꯗꯥꯏꯔꯦꯛ ꯄꯤꯊꯣꯛꯈ꯭ꯔꯣꯅ ꯀꯞꯇ꯭ꯔꯅ ꯍꯥꯏꯕꯅꯦ ꯃꯥꯅ
ꯆꯨꯝꯃꯦ ꯃꯥꯅ ꯀ꯭ꯂꯦꯝ ꯇꯧꯕ ꯀꯥꯟꯗ ꯃꯥꯕꯨꯈꯣꯏ ꯌꯦꯂꯣ ꯀꯥꯔꯠ ꯄꯤꯕꯅꯦ ꯑꯩꯗꯤ ꯔꯦꯠ ꯀꯥꯇꯤꯕꯔ ꯈꯜꯅꯤ
ꯔꯦꯠ ꯀꯥꯔꯠ ꯑꯃ ꯄꯤꯕꯁꯨ ꯌꯥꯎꯈꯤꯕꯅꯦ ꯍꯣꯏ ꯀꯠꯄꯤꯈꯤꯕꯅꯦ ꯍꯣꯏ ꯑꯃ ꯄꯤꯈꯤꯕꯅꯦ
ꯑꯩꯗꯤ ꯁꯥꯎꯅꯤꯡꯉꯦ ꯑꯩꯗꯤ ꯑꯗꯨꯏꯅꯦ ꯌꯥꯝ ꯁꯥꯎꯃꯟꯕꯏꯅꯦ ꯑꯗꯨꯒ ꯌꯥꯝ ꯎꯄꯥꯏ ꯂꯩꯇꯦ ꯌꯥꯝ ꯅꯨꯡꯁꯤꯌꯦ ꯃꯣꯏ ꯏꯖꯤꯞꯁꯤꯡꯁꯦ ꯃꯣꯏ ꯃꯁꯛꯇꯣ ꯅꯣꯛꯐꯩ ꯅꯣꯛꯐꯩ ꯇꯧꯔꯒ ꯅꯨꯄꯥ ꯑꯃꯗꯨꯗꯤ
ꯍꯧꯖꯤꯛ ꯒꯦꯝ ꯂꯣꯏꯔꯀꯥꯟꯗ ꯋꯥ ꯉꯥꯡꯕꯗꯣ ꯀꯞꯄꯒ ꯉꯥꯡꯕꯅꯦ ꯅꯨꯄꯥ ꯑꯃꯗꯣ ꯈꯪꯕ꯭ꯔꯥ ꯒꯣꯜ ꯆꯟꯕ ꯅꯨꯄꯥꯅꯣ
ꯀꯞꯄꯒ ꯎꯅꯦ ꯑꯩ ꯁꯤꯗꯤ ꯍꯦꯟꯃꯜꯂꯦ ꯍꯥꯏꯦꯅ ꯀꯣ ꯁꯤꯗꯤ ꯍꯦꯟꯃꯜꯂꯦ ꯍꯥꯏꯦꯅ ꯀꯣ
ꯍꯣꯏ ꯍꯣꯏ ꯍꯦꯟꯃꯜꯂ ꯑꯁꯦꯡꯕꯗꯤ ꯑꯍꯨꯝ ꯇꯥꯈꯤꯕꯅꯦ ꯃꯣꯏꯁꯨ
ꯑꯍꯨꯝ ꯇꯥꯔꯕꯅꯦ
ꯑꯗꯨꯒ ꯑꯁ ꯁꯤ ꯁꯤꯗꯤ ꯐꯖꯃꯟꯗ꯭ꯔꯦ ꯑꯩꯁꯨ ꯌꯦꯡꯅꯤꯡꯗ꯭ꯔꯦ ꯑꯗꯨꯝ ꯂꯧꯈ꯭ꯔꯅꯤ ꯃꯣꯏꯅ ꯀꯥꯞꯇꯤ ꯂꯝꯕꯤ ꯑꯗꯨꯝ ꯌꯦꯕ
ꯑꯩꯈꯣꯏ ꯀꯅꯥꯗꯁꯨ ꯑꯦꯒꯦꯟꯁ ꯇꯧꯗꯦ ꯇꯧꯗꯦꯀꯣ ꯁꯄꯣꯔꯠ ꯇꯧꯕ ꯇꯧꯒꯗꯕꯗꯨꯅ ꯑꯃꯅꯤ ꯑꯗꯨꯕꯨ ꯔꯤꯐ꯭ꯔꯤꯗꯨꯅꯗꯤ ꯁꯨꯃꯥꯏꯅꯀꯣ ꯇꯧꯔꯣꯏꯗꯕꯅꯤ ꯍꯥꯏꯕꯅꯤꯅ
ꯍꯣꯏ ꯐꯖꯃꯟꯖꯦ ꯃꯤ ꯃꯤ ꯃꯌꯥꯝ ꯌꯦꯡꯉꯤꯅꯦ ꯍꯥꯏꯕꯅꯤꯗ
ꯎꯝ
ꯋꯥꯔꯜꯒꯤꯅꯦꯅꯀꯣ
ꯃꯥꯅꯦ
ꯎ ꯑꯗꯨꯒ
ꯑꯗꯣ ꯀꯩꯗꯧꯔꯅꯤ ꯍꯧꯈ꯭ꯔꯕꯗꯤ ꯍꯧꯈ꯭ꯔꯦꯅꯀꯣ ꯍꯧꯖꯤꯛꯁꯨ ꯍꯧꯖꯤꯛꯁꯨ ꯑꯗꯨꯝ ꯊꯣꯛꯀꯅꯤ ꯀꯔꯤꯝ ꯈꯜꯂꯅꯨ ꯑꯗꯨꯗꯒꯤꯗꯤꯀꯣ
ꯎꯝ ꯃꯣꯏꯁꯨ ꯎꯝ ꯀꯩꯅꯣꯔꯦ ꯗꯥꯎꯗꯒꯤ ꯑꯗꯨꯝ ꯀꯥꯔꯤꯅꯤꯗ ꯅꯍꯥꯟꯗꯒꯤ ꯀꯥꯔꯣꯏ ꯀꯥꯔꯣꯏ ꯇꯧꯔꯒ ꯑꯗꯨꯝ ꯀꯥꯕꯅꯤ ꯉꯔꯥꯡ ꯊꯥꯎ
ꯉꯔꯥꯡꯁꯨ ꯍꯣꯏ ꯍꯥꯏꯗꯤ
ꯍꯣꯏ ꯉꯔꯥꯡꯁꯨ ꯈꯔ ꯀꯟꯕꯅꯦꯕ ꯃꯣꯏ
ꯑꯆꯥ
ꯇꯥꯟꯊꯣꯛꯄ ꯌꯥꯈ꯭ꯔꯕꯅꯦꯕ ꯏꯆꯦꯞꯁꯤꯡꯅ
ꯑꯩꯗꯤ ꯀꯩꯅꯣ ꯇꯧꯕ ꯋꯥ ꯅꯠꯇꯦ ꯑꯗꯨꯕꯨ ꯑꯅꯧ ꯑꯅꯧꯕ ꯀꯟꯇ꯭ꯔꯤꯁꯤꯡꯁꯨ ꯀꯣ ꯀꯥꯈꯠꯂꯛꯑꯗꯤ ꯐꯒꯅꯤ ꯍꯥꯏꯕꯅꯦ ꯑꯩꯗꯤ ꯁꯞꯄꯣꯔꯠ ꯇꯧꯕꯅꯦ ꯏꯖꯤꯞ ꯑꯩꯗꯤ ꯉꯔꯥꯡꯅ
ꯏꯞꯅꯦ ꯑꯩꯗꯤ ꯀꯩꯅꯣꯅꯦꯗ ꯃꯣꯏꯕꯨꯀꯣ ꯃꯣꯏꯒꯤ ꯃꯥꯕꯨ ꯅꯠꯇꯕ ꯃꯥꯒꯤ ꯐꯦꯟꯁꯤꯡꯕꯨ ꯌꯥꯝ ꯁꯥꯎꯅꯤꯡꯕ ꯑꯗꯨꯒꯤꯅꯤꯗ ꯃꯥ ꯀꯥꯍꯟꯅꯤꯡꯗ꯭ꯔꯤꯁꯦ ꯍꯋꯦꯟ ꯁꯤꯡꯗꯗꯤ ꯑꯩꯈꯣꯏ ꯃꯐꯝꯗꯗꯤ ꯌꯥꯝ ꯍꯦꯟꯃꯟꯈ꯭ꯔꯕꯅꯦ ꯃꯥꯒꯤ ꯐ꯭ꯔꯦꯟꯁꯤꯡꯗꯣ
ꯑꯥ
ꯆꯠꯊꯣꯛꯄ ꯀꯥꯟꯗ ꯃꯥꯒꯤ ꯖꯔꯁꯤ ꯍꯥꯞꯄꯒꯀꯣ ꯑꯥ ꯇꯔꯨꯛ ꯇꯔꯦꯠ ꯎꯝ ꯇꯔꯥꯃꯨꯛꯁꯨ ꯎꯒꯅꯤ ꯑꯗꯨꯕꯨ ꯎꯔꯒ ꯃꯥꯒꯤ ꯐꯦꯟꯁꯤꯡꯒꯤꯗꯃꯛꯇ ꯈꯜꯂꯒ ꯉꯝꯗ꯭ꯔꯗꯤ ꯐꯅꯤ ꯍꯥꯏꯔꯒ
ꯃꯣꯏꯁꯦ
ꯍꯔꯔ ꯍꯔꯥꯎꯔꯒ ꯉꯔꯥꯡꯗꯒꯣ ꯑꯗꯨ ꯆꯪꯕ ꯀꯥꯟꯗꯗꯤ ꯃꯣꯏ ꯀꯥꯈ꯭ꯔꯤꯅꯤ ꯍꯥꯏꯕꯗ ꯌꯥꯝ ꯅꯨꯡꯉꯥꯏꯅ ꯂꯩꯔꯒ ꯑꯁ ꯔꯥꯏꯇꯒꯤ ꯀꯥꯟꯅꯗ꯭ꯔꯦ ꯅꯨꯡꯉꯥꯏꯔꯣꯏ ꯂꯩꯕꯗꯣ
ꯑꯁꯃꯤ ꯐꯤꯐꯥꯒꯤ ꯄ꯭ꯔꯦꯁꯤꯗꯦꯟꯗꯨ ꯐꯥꯎꯀꯣ
ꯍꯣꯏ
ꯐꯖꯅ ꯁꯦꯂꯦꯕ꯭ꯔꯦꯠ ꯇꯧꯕꯅꯤ ꯀꯩꯅꯣ ꯁꯨꯃꯥꯏꯅ ꯍꯔꯥꯎꯔꯒ ꯄꯝꯃꯒ ꯇꯧꯕꯅꯦ ꯃꯃꯥꯟꯅꯕꯁꯤꯡꯒ ꯑꯥꯔꯖꯦꯟꯇꯤꯅꯥꯅ ꯆꯟꯕ ꯀꯥꯟꯗ ꯑꯗꯨꯒꯤ ꯀ꯭ꯂꯤꯞꯁꯨ ꯎꯕ꯭ꯔꯥ
ꯎꯗꯤ ꯑꯗꯨꯗꯤ
ꯄ꯭ꯔꯁꯤꯗꯦꯟ ꯑꯃꯅ ꯁꯨꯃꯥꯏꯅ ꯇꯧꯔꯤꯕꯗꯨ ꯌꯦꯡꯉꯨꯅꯦ
ꯎꯝ
ꯍꯥꯏꯗꯤ ꯑꯅꯤ ꯑꯃ ꯑꯣꯏꯒꯦꯔꯥ ꯑꯃ ꯑꯣꯏꯒꯔꯥ ꯃꯥꯗꯤ ꯂꯦꯝꯊꯣꯛꯇꯅ ꯂꯩꯒꯗꯕ ꯅꯠꯇ꯭ꯔꯣ ꯍꯥꯏꯗꯤ ꯃꯥꯒꯤ ꯃꯊꯧꯗꯤ ꯐꯖꯅ ꯄꯥꯡꯊꯣꯛꯄ ꯍꯥꯏꯕꯗꯨꯅꯦꯕ ꯑꯃ ꯉꯝꯕ ꯀꯥꯟꯗ ꯀꯩꯅꯣ ꯇꯧꯕꯗꯣ ꯅꯠꯇꯦꯕ ꯅꯠꯇ꯭ꯔꯣ ꯑꯗꯨꯃꯥꯏꯅ ꯀ꯭ꯂꯤꯞꯁꯨ ꯑꯩ ꯎꯈꯔꯦꯅꯦ ꯗꯨꯃꯥꯢꯅ
ꯑꯗꯨꯈꯛ ꯅꯠꯇꯦ ꯑꯗꯨꯗ ꯔꯤꯐ꯭ꯔꯤꯁꯨ ꯀꯩꯅꯣꯅꯦ ꯑ ꯑꯗꯨꯝ ꯌꯦꯡꯁꯤꯟꯒꯗꯕꯅꯦꯕ ꯑꯅꯤꯃꯛ ꯐꯤꯌꯔ ꯑꯣꯏꯅ
ꯎꯝ
ꯀꯥꯟꯅꯗ꯭ꯔꯤꯒ ꯌꯦꯡꯉꯒ ꯑꯗꯨꯝ ꯃꯣꯏꯅ ꯀꯥꯞ ꯂꯧꯔꯤꯕꯅꯤ
ꯁꯤꯅꯦ ꯐꯤꯐꯥꯒꯤꯁꯦ ꯑꯗꯨꯝ ꯂꯩꯌꯦ ꯁꯤꯒꯤꯁꯦꯀꯣ ꯑꯗꯨꯝ ꯂꯩꯔꯕꯅꯤꯅꯦ
ꯀꯩꯒꯤꯅꯣ ꯑꯗꯨꯗꯤ
ꯁꯦꯁꯦ
ꯀꯩꯒꯤꯅꯣꯕ ꯅꯍꯥꯟ ꯂꯥꯎꯕꯁꯤꯡꯗꯤ ꯃꯣꯏꯕꯨꯗꯤ ꯀꯩꯝ ꯌꯦꯡꯕꯤꯗ꯭ꯔꯦꯅ ꯑꯗꯨꯗꯤ
ꯑꯗꯨꯗꯅꯦ ꯑꯗꯣ ꯐꯔꯁꯦ ꯅꯪ ꯁꯁꯣꯝꯗꯒꯤꯩ ꯀꯩꯗꯧꯔꯃꯤꯅꯣ ꯆꯥꯛ ꯆꯥꯔꯕꯣ
ꯆꯥꯗ꯭ꯔꯤ ꯍꯧꯖꯤꯛꯇ ꯉꯥꯏꯍꯥꯛ ꯑꯣꯏꯔꯤ ꯍꯧꯒꯠꯄ
ꯎꯝ ꯕꯣꯔ ꯌꯦꯡꯕ ꯑꯥ ꯃꯔꯛꯀꯤꯗꯁꯨ ꯃꯊꯪꯒꯤꯗꯁꯨ ꯌꯦꯡꯕ꯭ꯔꯣ
ꯑ ꯃꯊꯪꯒꯤꯗꯨꯗꯤ ꯌꯦꯡꯗ꯭ꯔꯦ ꯉꯝꯗ꯭ꯔꯦ
ꯎꯝ ꯎꯝ
ꯑꯗꯨꯗꯤ ꯀꯣꯂꯝꯝ ꯌꯥꯟ ꯑꯗꯨꯝ ꯉꯝꯗꯧ ꯃꯥꯜꯂꯦꯗ
ꯈꯪꯗꯦ ꯑꯩ ꯌꯦꯡꯗꯦ
ꯗꯦ ꯑꯗꯨꯗꯤ
ꯎꯝ
ꯅꯦꯛꯁꯇꯤ ꯀꯣꯂꯝꯕꯤꯌꯥꯒ ꯇꯧꯔꯒ ꯇꯥꯟꯊꯣꯛꯈ꯭ꯔꯅꯤꯗ ꯇꯁꯁꯨ ꯈꯗ꯭ꯔ
ꯎꯝ
ꯎꯄꯥꯏ ꯂꯩꯇꯦꯕ ꯃꯣꯏꯗꯤ ꯁꯦꯡꯅ ꯒꯣꯜꯅꯦ ꯍꯥꯏꯕ ꯎꯔꯗꯤꯀꯣ ꯑꯗꯨꯗꯤ ꯒꯣꯜꯒꯤ ꯄꯤꯈ꯭ꯔꯦ ꯅꯠꯇ꯭ꯔꯒ ꯑ ꯑꯃꯈꯛꯇ ꯃꯣꯏꯕꯨ ꯄꯥꯏꯕ ꯈꯣꯠꯄ ꯇꯧꯈ꯭ꯔꯗꯤ ꯑꯗꯨꯝ ꯐꯣꯜ ꯄꯤꯕ ꯑꯗꯨꯒꯤ ꯎꯄꯥꯏ ꯂꯩꯇꯦ
ꯎꯝ
ꯑꯥꯏ ꯇꯥꯎꯗ ꯑꯗꯨ ꯅꯦꯛꯁꯠ ꯒꯤ
ꯉꯔꯥꯡꯗꯨꯗꯤ ꯐꯖꯅ ꯎꯊꯣꯛꯄꯅꯤ ꯑꯗꯨꯗꯣ
ꯑꯣꯊꯈ꯭ꯔꯦ ꯑꯣꯊꯣꯛꯈ꯭ꯔꯦ ꯑꯣꯊꯈ꯭ꯔꯦ ꯃꯣꯏ ꯃꯣꯏ ꯐꯦꯟꯁ ꯐꯥꯎ ꯎꯠꯊꯣꯛꯈ꯭ꯔꯕꯅꯦ ꯑꯗꯨꯒ ꯃꯣꯏꯗꯤ ꯌꯥꯝ ꯉꯝꯃꯦ ꯑꯗꯨꯒꯤꯅꯦ
ꯎꯝ
ꯁꯤ ꯀꯩ ꯇꯧꯒꯦꯔꯥ ꯃꯣꯏꯅ ꯄꯥꯔꯁꯂꯤꯇꯤ ꯂꯩꯒꯦꯔꯥ ꯂꯩꯔꯣꯏꯔꯥ ꯉꯝꯕꯗꯤ ꯉꯝꯕꯅꯦ ꯀ ꯑꯩꯅ ꯎꯄꯥꯏ ꯂꯩꯇ ꯀꯩꯦꯝ ꯉꯥꯡꯅꯕ ꯉꯝꯔꯣꯏ
ꯑꯗꯣ ꯄꯥꯏ ꯀꯣꯂꯦꯖ ꯆꯠꯇꯣꯏꯔ ꯀꯔꯤ ꯑꯁꯣꯝꯗꯤ
ꯀꯩꯁꯨ ꯇꯧꯔꯦ ꯉꯁꯤꯗꯤ ꯌꯨꯝꯗ ꯑꯗꯨꯝ ꯂꯩꯅꯤ ꯉꯁꯤꯗꯤ
ꯑꯁꯣꯝꯗꯤ ꯀꯔꯤ ꯊꯕꯛ ꯍꯥꯏꯗꯤ ꯁꯥꯇ꯭ꯔꯅ ꯀꯔꯤꯛ ꯀꯩꯗꯧꯔꯝꯃꯤꯅꯣ ꯑꯩ
ꯍꯣꯏ ꯁꯥꯇ꯭ꯔꯥꯅꯦꯗ ꯍꯧꯖꯤꯛꯇ ꯀꯩꯅꯣ ꯂꯣꯏꯔꯒ ꯂꯩꯔꯤꯌꯦ ꯃꯥꯁꯇꯔ ꯂꯣꯏꯔꯒ ꯌꯨꯝꯅ ꯑꯗꯨꯝ ꯂꯩꯌꯦ
ꯑꯣ ꯑꯥ ꯍꯩꯅꯦꯀꯣ ꯀꯔꯤ ꯀꯗꯥꯏꯗꯒꯤꯣ ꯑꯦꯝ ꯌꯨꯗꯩꯔꯥ
ꯃꯥꯅꯤꯦ
ꯎꯝ ꯀꯩ ꯁꯕꯖꯦꯛ
ꯍꯥꯏꯗꯤ ꯀꯩꯅꯣ ꯐꯣꯔꯁ ꯊ꯭ꯔꯤꯗ ꯑꯗꯨꯝ ꯂꯧꯋꯦ
ꯍꯣꯏ
ꯐꯣꯔꯦꯁꯇ꯭ꯔꯤꯗ
ꯕꯤ ꯑꯦꯁ ꯁꯤꯗꯤ ꯈꯪꯉꯦ ꯕꯤ ꯑꯦꯁ ꯁꯤꯗꯤ ꯑꯗꯨꯗꯤ
ꯑ ꯁꯤ ꯁꯤꯗꯤ ꯖꯨꯂꯁꯤꯅꯦ ꯑꯣꯔꯁꯤ ꯑꯗꯨꯒ ꯑꯃꯨꯛꯀ ꯊꯣꯛꯈ꯭ꯔꯦ
ꯀꯔꯤꯒꯤꯅꯣ ꯍꯧꯖꯤꯛ ꯂꯣꯖꯩꯒꯤꯗꯤ ꯑꯃꯨꯛ ꯀꯩꯅꯣ ꯐꯣꯔꯦꯁꯇ꯭ꯔꯤ
ꯑ ꯀꯩꯅꯣꯅꯦ ꯀꯩꯅꯣ ꯁꯤꯠꯇꯣ ꯐꯪꯗ꯭ꯔꯕ
ꯑꯥ
ꯑꯗꯨꯒꯤ ꯖꯨꯖꯤꯗ ꯑꯅꯤꯃꯛꯇꯤ ꯑꯦꯄ꯭ꯂꯥꯏ ꯇꯧꯕꯅꯦꯕꯀꯣ ꯔꯦꯖꯤꯁꯇꯔ ꯇꯧꯕꯅꯦꯕ ꯑꯗꯨꯕꯨ ꯃꯣꯏ ꯁꯤ ꯂꯣꯏꯈ꯭ꯔꯕꯒꯤ ꯐꯣꯔꯦꯁꯇ꯭ꯔꯤꯗ ꯑꯣꯏꯅ ꯃꯤꯡꯊꯣꯛꯑꯦ
ꯐꯁꯇꯔꯤꯗ ꯂꯣꯏꯁꯤꯂꯦ ꯃꯥꯥꯁꯇꯔ
ꯍꯣꯏ
ꯌꯥꯝ ꯐꯩꯅꯦ ꯑꯗꯨꯗꯤꯩꯅ ꯍꯧꯖꯤꯛ ꯅꯦꯠꯀꯨꯝꯕ ꯊꯥꯔꯗꯤ ꯐꯣꯔꯦꯁꯇ꯭ꯔꯤꯗ ꯊꯥꯗꯣꯏꯔꯥ ꯖꯨꯂꯣꯖꯤꯗ ꯊꯥꯕ ꯌꯥꯕ꯭ꯔꯥ ꯑꯗꯨꯝ
ꯑꯗꯨꯝ ꯍꯣꯔꯦꯁꯇ꯭ꯔꯤꯗ ꯊꯥꯔꯅꯤ
ꯍꯧꯖꯤꯛꯇꯤ ꯍꯟꯗꯛ ꯍꯟꯗꯛ ꯅꯦꯠꯀꯤ ꯐꯣꯔꯦꯁꯇ꯭ꯔꯤꯁꯨ ꯌꯥꯎꯁꯟꯈ꯭ꯔꯦꯅꯀꯣ
ꯍꯣꯏ
ꯌꯥꯝ ꯐꯩꯀꯣ
ꯍꯣꯏ ꯐꯩꯌꯦ